ꯍꯜꯂꯣ ꯀꯩꯗꯧꯔꯤꯒꯦ
ꯁꯨꯝ ꯂꯩꯔꯝꯕꯅꯦ
ꯆꯥꯛ ꯏꯟꯁꯥꯡ ꯊꯣꯡꯕꯤꯔꯕꯣ
ꯆꯥꯛ ꯏꯟꯁꯥꯡꯒꯤ ꯏꯅꯥꯎ ꯅꯨꯄꯤꯅ ꯀꯟꯅ ꯊꯣꯡꯏ
ꯅꯪꯗꯤ ꯅꯨꯡꯉꯥꯏꯔꯦꯅꯦꯀꯣ
ꯑꯁ ꯀꯗꯥꯏꯗꯩꯅꯣ ꯅꯨꯡꯉꯥꯏꯕꯅꯣꯗ ꯑꯩꯁꯦ ꯍꯣꯝꯋꯔꯛ ꯇꯧꯔꯨꯏꯗ ꯑꯉꯥꯡꯈꯩꯒꯤ
ꯎꯝ ꯈꯣꯟꯇꯣꯛꯄꯤ ꯊꯤꯕ ꯆꯠꯇ꯭ꯔꯣ ꯅꯣꯏꯕꯣ
ꯈꯨꯇꯣꯞꯄꯤ ꯊꯤꯕ ꯆꯠꯇꯦ ꯍꯟꯗꯛꯇꯤ ꯅꯪꯁꯨ ꯂꯩꯇꯦ ꯏꯇꯣꯝꯇ ꯉꯥꯏꯔꯦ
ꯃꯤ ꯁꯤꯕ ꯆꯠꯅꯗꯅ ꯑꯁ ꯑꯩꯁꯨ ꯆꯥꯅꯤꯡꯕꯅ ꯉꯥꯎꯔꯦꯕ ꯈꯣꯟ
ꯍꯟꯗꯛꯁꯤꯒꯤ ꯆꯥꯕ ꯐꯪꯗ꯭ꯔꯤꯀꯣ
ꯎꯝ ꯐꯪꯒꯦ ꯑꯁꯦꯡꯕ ꯆꯥꯕ ꯐꯪꯉꯣꯏꯗꯕ ꯆꯥ ꯖꯥꯠꯂꯥ ꯈ
ꯑꯁꯥꯏꯗ ꯊꯤꯕ ꯆꯠꯀꯦ ꯇꯧ ꯍꯨꯝꯅꯦꯕ ꯑꯉꯥꯡ ꯎꯄꯥꯏ ꯂꯩꯇ꯭ꯔꯦ ꯊꯤꯕ ꯆꯠꯇ꯭ꯔꯦ ꯉꯍꯥꯛꯇꯪ ꯊꯤꯔꯨꯒꯦ ꯇꯧꯕꯗꯨꯁꯨꯝ ꯆꯥꯅꯤꯡꯕꯅ ꯌꯥꯗ꯭ꯔꯦ ꯀꯩꯅꯣꯈꯣꯏꯗꯤ ꯅꯅꯥꯎ ꯅꯨꯄꯥ ꯍꯣꯏꯗꯤ ꯐꯪꯕ ꯃꯥꯜꯂꯦ ꯊꯤꯕ ꯆꯠꯄ ꯃꯥꯜꯂꯦ
ꯎꯝ ꯐꯪꯕ ꯃꯥꯜꯂꯦ ꯑꯩꯅ ꯑꯩꯒꯤꯗꯃꯛ ꯈꯛꯑꯝꯃꯨꯀꯣ
ꯌꯣꯡ ꯀꯨꯝꯃꯄ ꯀꯥꯟ ꯀꯩꯅꯣ ꯇꯧꯒꯅꯤ ꯑꯗꯨꯗ ꯂꯧꯒꯅꯤ ꯂꯧ ꯄꯨꯒꯦꯅ ꯍꯥꯏꯕ
ꯎꯝ ꯑꯁ ꯑꯗꯨ ꯁꯝꯃꯔ ꯚꯦꯀꯦꯁꯟ ꯃꯅꯨꯡꯗ ꯑꯣꯏꯔꯝꯃꯗꯤ ꯊꯤꯃꯤꯟꯅꯕ ꯆꯠꯄ ꯄꯥ ꯌꯥꯕꯖꯥꯅꯦ ꯑꯁ
ꯍꯟꯗꯛꯇꯤ ꯍꯥꯟꯅꯒꯨꯝꯅ ꯄꯥꯛ ꯌꯥꯝ ꯄꯥꯛꯅꯁꯨ ꯍꯧ ꯍꯟꯗꯛꯅ ꯈꯔ ꯍꯧꯕ ꯃꯥꯜꯂꯦ ꯃꯃꯥꯡꯒ ꯍꯥꯏꯔꯨꯔꯗꯤ ꯃꯃꯥꯡ ꯊꯥꯗꯣ
ꯐꯪꯉꯗꯤ ꯆꯠꯀꯗꯧꯅꯦ ꯃꯤ ꯆꯠꯃꯤꯟꯅꯗꯧ ꯃꯤꯁꯨ ꯂꯩꯇꯦ
ꯑꯥ
ꯆꯠꯃꯤꯟꯅꯅꯤꯡꯉꯥꯏ ꯃꯤ ꯂꯩꯇ꯭ꯔꯥꯕꯅꯤꯅ ꯆꯠꯄ ꯐꯪꯗ꯭ꯔꯦ
ꯅꯨꯡꯉꯥꯏꯇ꯭ꯔꯥ ꯑꯩꯈꯣꯏ ꯆꯠꯄꯒꯨꯝꯕꯗꯣ
ꯎꯝ ꯅꯣꯏ ꯂꯩꯔꯗꯤ ꯆꯠꯂꯝꯃꯅꯤꯗ ꯅꯍꯥꯟꯅ
ꯑꯁꯦꯡꯕꯀꯣ ꯆꯥꯛ ꯆꯥꯕ꯭ꯔꯥ ꯆꯥꯗꯕ꯭ꯔꯥ ꯆꯤꯡꯗ ꯑꯣꯏꯅ ꯀꯣꯏꯔꯨꯕ
ꯎꯝ ꯑꯗꯨ ꯀꯩꯅꯣ ꯇꯧꯕ ꯑ ꯀꯔꯤ ꯀꯩꯅꯣ ꯇꯧꯕꯤ ꯑ ꯀꯔꯤ ꯅꯍꯥꯟ ꯑꯩꯈꯣꯏꯅ ꯀꯩꯅꯣ ꯇꯧꯕꯒꯤꯗꯣ ꯑꯥꯗ ꯆꯠꯀꯅꯤ ꯈꯣꯠꯀꯅꯤ ꯍꯥꯏꯕꯒꯤꯗꯣ
ꯑꯥꯎ
ꯑꯗꯨ ꯀꯃꯥꯏꯅ ꯇꯧꯈ꯭ꯔꯒꯦ ꯃꯇꯝ ꯁꯪꯅꯗꯔꯦꯅꯦ
ꯁꯪꯅꯗꯔꯦꯅꯦ ꯇꯧꯔꯤꯁꯦ ꯑꯩꯈꯣꯏꯁꯦ ꯍꯧꯖꯤꯛ ꯋꯥꯅ ꯕꯤꯖꯤ ꯑꯣꯏꯈꯠꯂꯛꯑꯦꯅꯦ ꯑꯉꯥꯡꯁꯤꯡꯒꯤ ꯃꯣꯕ ꯇꯦ ꯃꯣꯕ ꯇꯦꯁ ꯑꯦꯛꯖꯥꯝ ꯇꯧꯅꯕꯩ ꯑꯦꯕ꯭ꯔꯤ ꯑꯦꯕꯔ꯭ꯤ ꯍꯞꯇꯥ ꯈꯨꯗꯤꯡ ꯇꯦꯁ ꯇꯧꯗꯕ ꯌꯥꯗꯕ ꯐꯤꯕꯝꯗ ꯂꯩꯔꯛꯑꯦꯕ
ꯎꯝ
ꯑꯗꯨꯒ ꯑꯅꯨ ꯒꯨꯗ ꯅ꯭ꯌꯨꯁ
ꯅꯨꯉꯥꯏ ꯑꯗꯨꯝ
ꯃꯤ ꯃꯆꯥꯅꯨꯄꯥ ꯑꯃ ꯐꯪꯈ꯭ꯔꯦ
ꯑ ꯃꯆꯥꯅꯨꯄ ꯑꯃꯥ ꯐꯪꯈꯔꯦ ꯑꯩ ꯉꯁꯥꯏ ꯕꯤꯗꯤꯑꯣ ꯀꯣꯜ ꯇꯧꯔꯒ ꯄꯥꯥꯏꯗꯦ
ꯑꯥ ꯀꯩꯅꯣꯅ ꯃꯋꯥꯅ ꯄꯥꯏꯔꯦ
ꯎꯝ ꯑꯩꯅ ꯇꯧꯕꯗꯤ ꯄꯥꯏꯔꯛꯇ꯭ꯔꯦ ꯑꯩ ꯕꯤꯗꯤꯑꯣ ꯀꯣꯜ ꯇꯧꯔ ꯌꯦꯡꯒꯦ ꯍꯥꯏꯔꯒ ꯃꯂꯤꯀꯣ ꯍꯟꯗꯛꯇꯤ ꯃꯁꯛꯇꯣ
ꯑꯥꯎ ꯎꯝ
ꯑꯩ ꯉꯁꯥꯏ ꯍꯥꯏꯐꯦꯠ ꯌꯦꯡꯕ ꯀꯥꯟꯗ ꯃꯥꯜꯂꯦ ꯐꯖꯅꯗꯤ ꯎꯗꯦ ꯃꯣꯏ ꯐꯤ ꯀꯨꯞꯁꯤꯟꯕꯒꯤ
ꯎꯝ
ꯎꯝ ꯅꯣꯏꯗꯤ ꯀꯔꯝ ꯀꯔꯝ ꯂꯩꯔꯤ
ꯀꯔꯝ ꯀꯔꯝ ꯂꯩꯒꯅꯤ ꯑꯗꯨꯝ ꯂꯩꯌꯦ
ꯎꯝ
ꯁꯥꯃꯟꯕꯒꯤ ꯇꯧꯐꯝ ꯈꯪꯗꯦ ꯆꯥꯡꯏꯟꯁꯥꯡ ꯊꯣꯡꯕ ꯍꯧꯗ꯭ꯔꯤ ꯎꯝ ꯁꯥ
ꯗꯤ ꯍꯥꯢ ꯀꯥꯟꯅꯗꯦꯍꯦ
ꯃꯥꯢꯆꯥꯅꯗꯦꯍꯦ
ꯋꯦꯗ꯭ꯔꯖꯤ ꯅꯣꯡ ꯆꯨꯈꯤꯗꯧ ꯃꯥꯜ ꯅꯣꯡ ꯆꯨꯒꯅꯤ ꯈꯁꯥꯗꯣ ꯆꯨꯝꯗꯦꯕ ꯎꯝ ꯃꯣꯢꯒꯦ ꯇꯦꯟꯊꯥ ꯑꯦꯐ ꯑꯦꯁꯥꯢ ꯑꯉꯥꯡ ꯑꯃ ꯗꯦꯒ ꯗꯤꯒ ꯏꯕ ꯍꯩꯈ꯭ꯔꯦ ꯅꯣꯢꯒꯤ ꯑꯉꯥꯡꯗꯣ ꯄ꯭ꯔꯣꯅꯦ ꯇ꯭ꯔꯒꯤꯗꯣ
ꯃꯥꯖꯦ ꯑꯍ ꯑꯍꯥꯟꯃꯗꯤ ꯍꯩꯕꯅꯦꯕ ꯍꯩꯔꯒ ꯑꯃ ꯆꯦꯛꯁꯤꯟꯗꯕ ꯍꯥꯢꯒꯦꯔꯥ ꯃꯥꯒꯤ ꯑꯃ ꯂꯩꯕꯗꯣ ꯑꯗꯨꯃꯥꯢꯅ ꯇꯧꯔꯛꯄꯒꯤ ꯑꯩꯅꯦ ꯅꯪ ꯍꯩꯈ꯭ꯔꯕꯗꯣ ꯀꯔꯤꯒꯤꯅꯣ ꯉꯥꯡꯕꯗ ꯄꯦꯔꯛꯇꯅ ꯄꯦꯔꯒ ꯑꯃꯨꯛ ꯄꯦꯔꯛꯄ ꯑꯗꯒꯤ ꯃꯕꯣꯛꯁꯨ ꯀꯨꯝꯃꯛꯄ ꯑꯗꯨꯒꯤ ꯑꯩꯅ ꯃꯕꯣꯛ ꯑꯣꯢꯔꯗꯤ ꯍꯦꯟꯅ ꯀꯞꯄꯛꯔꯗ ꯀꯞꯄꯛꯂꯒꯗꯧꯕ ꯃꯥꯗꯣ ꯑꯗꯒꯤ ꯑꯩꯅ
ꯎꯝ
ꯑꯁ ꯍꯩꯗꯣꯔꯦ ꯃꯥ ꯏꯕ ꯏꯕ ꯂꯣꯢꯒꯦ ꯇꯧꯔꯝꯕ ꯑꯗꯒꯤ ꯑꯁ ꯍꯩꯔꯦ ꯍꯥꯢꯔꯒ ꯑꯁ ꯍꯥꯔꯥꯎꯕꯖꯤꯗꯤ ꯃꯥ
ꯎ ꯎꯝ
ꯍꯩꯔꯦ ꯍꯩꯔꯦ ꯍꯥꯢꯕ ꯃꯇꯝꯗ ꯀꯞꯇ꯭ꯔꯦ ꯑꯗꯨꯗꯗꯤ ꯑꯦꯒ ꯗꯤꯒ ꯏꯁꯃꯣꯜ ꯂꯦꯇ꯭ꯔꯗ ꯏꯕ ꯍꯧꯔꯦ ꯑꯁ ꯐꯦꯟꯅ ꯃꯅꯥꯛꯇ ꯂꯩꯕ ꯃꯥꯜꯂꯦ ꯅꯪꯗꯤ
ꯑꯧ
ꯅꯨꯡꯉꯥꯢꯖꯥꯠꯅꯤ
ꯐꯦꯟꯖꯨ ꯏꯁꯇꯦꯟ ꯐꯦꯟꯅꯦꯗ
ꯑꯁ ꯑꯗꯨꯒꯤ ꯁꯤꯡ ꯇꯥꯔꯒ ꯎ ꯑꯍꯦ ꯀꯩ ꯋꯁꯨ ꯀꯩꯅꯣ ꯇꯧꯗꯦ ꯇꯨꯡꯕ ꯀꯥꯟꯗ ꯅꯨꯡꯁꯤꯠ ꯐꯪꯗꯕꯩ ꯋꯥꯅꯤ
ꯑꯗꯨꯒꯤ ꯁꯦꯝꯕꯒꯤ ꯀꯔꯤꯁꯨ ꯀꯥꯟꯅꯗꯦꯅ ꯅꯦꯝꯃꯟꯕꯒꯤ ꯑꯣꯢꯕ꯭ꯔꯥ ꯀꯔꯤ ꯇꯧꯕꯩꯅꯣ ꯈꯪꯗ꯭ꯔꯦ
ꯎꯝ ꯑꯩꯈꯣꯢꯒꯤ ꯐꯥꯎꯖꯦ ꯃꯍꯥꯟꯅ ꯑꯈꯣꯢ ꯊꯥꯕꯒ ꯃꯈꯣꯟꯗꯨ ꯃꯈꯣꯟꯗꯨ ꯉꯨꯔꯨꯡ ꯉꯨꯔꯨꯡ ꯂꯥꯎꯔꯝꯃꯦꯕ
ꯑ
ꯑꯗꯨꯒꯤ ꯊꯥꯗꯕꯤꯗ ꯑꯁꯨꯝ ꯊꯝꯕ ꯊꯝꯕꯗꯨꯗ ꯐꯦꯟꯗꯣ ꯍꯥꯢꯕꯗꯤ ꯑꯩꯈꯣꯢꯅ ꯑꯁꯨꯝ ꯔꯨꯝꯗ ꯀ꯭ꯂꯤꯟ ꯇꯧꯔꯝꯗꯥꯢꯗ ꯊꯥꯡꯗꯣꯛ ꯊꯥꯡꯖꯤꯟ ꯒ꯭ꯔꯨ ꯒ꯭ꯔꯥꯡꯗꯨ ꯁꯨꯝ ꯇꯧꯕ ꯀꯥꯟꯗ ꯍꯧꯖꯤꯛ ꯃꯈꯣꯟ ꯊꯣꯛꯇ꯭ꯔꯦ
ꯑꯩꯈꯣꯏꯒꯤ ꯅꯨꯡꯁꯤꯠ ꯐꯛꯗꯕꯏ ꯋꯥꯅꯤ ꯐꯤ ꯌꯥꯂꯦ ꯊꯝꯃꯤꯅꯦ ꯀꯩꯁꯨ ꯀꯥꯟꯅꯗ꯭ꯔꯦ
ꯑꯣ ꯑꯩꯈꯣꯏꯒꯤ ꯃꯃꯥꯡꯒꯤ ꯌꯥꯎꯗꯦ ꯏꯁꯇꯦꯟ ꯐꯦꯟꯗꯣ
ꯎꯝ ꯀꯂꯦꯟ ꯂꯣꯏ ꯗꯥꯔꯦ ꯐꯦꯟ ꯁꯦꯝꯃꯤꯉꯩꯗ ꯀꯨꯏ ꯅꯤꯡꯊꯝꯊꯥ ꯆꯪꯉꯛꯇꯕꯔꯦ ꯅꯤꯡꯊꯝꯊꯥ ꯆꯪꯉꯛꯄ ꯃꯇꯝꯗ ꯌꯥꯗꯣꯔꯤꯅ ꯈꯪꯗꯦ
ꯅꯤꯡꯊꯝꯊꯥ ꯆꯪꯉꯛꯄ ꯃꯇꯝꯗꯨꯗ ꯎꯉꯛꯄ ꯀꯩꯗꯧꯋꯦ
ꯑꯁ ꯀꯨꯏꯔꯕꯅꯦ ꯑꯩꯈꯣꯏ ꯏꯄꯥꯅ ꯏꯄꯥꯅ ꯂꯧꯕꯗꯣ ꯃꯥꯔꯆ ꯃꯥꯔꯆ ꯑꯦꯄ꯭ꯔꯤꯜ ꯑꯦꯄ꯭ꯔꯤꯜ ꯊꯥꯗ ꯑꯣꯏꯔꯥ ꯃꯥꯜꯂꯦ ꯑꯦꯄ꯭꯭ꯔꯤꯜ ꯔꯥ ꯃꯦ ꯔꯥ ꯀꯥꯎꯈ꯭ꯔꯦ
ꯍꯧꯖꯤꯛꯇ ꯅꯨꯡꯁꯤꯠꯂꯥꯛꯇꯣ ꯅꯤꯡꯊꯝ ꯊꯥ ꯌꯧꯕ ꯒꯥ ꯄꯦꯟ ꯗꯣ ꯃꯊꯟꯇꯥ ꯑꯨꯔꯨ ꯑꯨꯔꯨ ꯑꯨꯡꯉꯗꯤ ꯀꯃꯥꯏ ꯇꯧꯕ
ꯑꯁ ꯗꯥꯁꯥꯅꯤ ꯅꯨꯟꯁꯤꯠ ꯁꯨꯛ ꯂꯛ ꯂꯛꯇꯕꯒꯤ ꯋꯥꯅꯤ
ꯑꯈꯣꯏꯁꯨ ꯃꯈꯣꯟ ꯊꯣꯛꯑꯦ ꯍꯥꯏꯔꯒ ꯁꯤꯖꯤꯟꯅꯔꯝꯗꯦ ꯊꯥꯡꯗꯣꯛ ꯊꯥꯡꯖꯤꯟ ꯗꯨꯝ ꯗꯥꯝ ꯗꯨꯝ ꯗꯥꯝ ꯇꯧꯕ ꯇꯧꯕꯒꯤ ꯑꯗꯨꯗꯒꯤ ꯃꯈꯣꯟ ꯊꯣꯛꯇ꯭ꯔꯦ
ꯑꯥ
ꯅꯣꯞꯄꯁꯤ ꯂꯣꯏꯔꯦ ꯑꯩꯈꯣꯏꯒꯤ ꯐꯦꯟꯁꯤ ꯀꯃꯥꯏꯅ ꯇꯧꯔꯤꯖꯥꯠꯅꯣ ꯑꯩꯈꯣꯏꯗꯣ ꯑꯍꯥꯟꯕ ꯊꯥꯕꯒꯗꯒ ꯐꯦꯟ ꯗꯨ ꯑꯩꯈꯣꯏ ꯃꯈꯣꯟ ꯑꯩꯈꯣꯏ ꯑꯩꯈꯣꯏ ꯇꯨꯂꯨ ꯊꯥꯕꯒꯤ ꯃꯈꯣꯟꯗꯣ ꯑꯗꯨꯃꯥꯏꯅ ꯇꯧꯋꯦꯕ ꯑꯗꯨꯒꯤ ꯑꯩꯈꯣꯏꯗ ꯁꯤꯗ ꯊꯥꯕ ꯃꯇꯝꯗꯨꯅꯦ ꯑꯁꯤꯗ ꯇ꯭ꯔꯥꯏ ꯇꯧꯁꯦ ꯊꯥꯕ ꯊꯥꯕ ꯃꯇꯝꯁꯤꯗ ꯇꯨꯂꯨ ꯃꯈꯣꯟꯒꯤ ꯇꯨꯂꯨ ꯃꯈꯣꯡꯒꯨꯝꯕꯅ ꯎꯡꯕꯒꯤ ꯑꯗꯨꯒꯤ ꯑꯩꯈꯣꯏꯒꯤ ꯑꯣꯖꯥ ꯃꯥꯅ ꯃꯥꯖꯦ ꯇꯨꯝꯕ ꯀꯥꯔꯝꯕ꯭ꯔꯥ ꯇꯨꯂꯨ ꯇꯨꯂꯨ ꯊꯥꯔꯦ ꯇꯨꯂꯨ ꯊꯥꯔꯦ ꯇꯨꯂꯨ ꯍꯧꯖꯤꯛꯐꯥꯎꯕ ꯃꯨꯠꯊꯇꯕ꯭ꯔꯥ ꯆꯦꯜꯂꯥ ꯀꯨꯝꯃꯛꯄꯅꯦ
ꯎꯝ
ꯈꯣꯏꯁꯨ ꯀꯩꯁꯨ ꯍꯥꯏꯕꯤꯗꯦ ꯅꯣꯛꯄꯗ ꯅꯣꯛꯄꯗ ꯂꯣꯏꯔꯦ ꯈꯪꯕ꯭ꯔꯥ ꯐꯦ ꯃꯈꯣꯟꯗꯨꯅ ꯃꯣꯏꯗꯤ ꯇꯣꯂꯨꯗꯣ ꯊꯥꯔꯦ ꯍꯥꯏꯔꯒ ꯑꯥ ꯑꯁꯤꯗ ꯃꯤꯡ ꯏꯕꯥꯅꯤ ꯅꯣꯛꯄꯁꯤ ꯅꯣꯛꯄꯁꯤ ꯑꯗꯨ ꯃꯇꯨꯡ ꯊꯥꯡꯗꯣꯛ ꯊꯥꯡꯖ ꯑꯗꯨꯗ ꯁꯤꯖꯤꯟꯅꯗꯕꯤꯗ ꯊꯥꯡꯗꯣꯛ ꯊꯥꯡꯖꯤꯟ ꯇꯧꯕꯗ ꯑꯗꯨꯝ ꯃꯈꯣꯟ ꯊꯣꯛꯇ꯭ꯔꯕꯅꯦ ꯀꯩꯅꯣ
ꯎꯝ ꯈꯪꯗꯦ ꯅꯤꯡꯊꯝꯊꯥ ꯂꯣꯏꯕꯅ ꯍꯥꯟꯗꯧꯔꯦ ꯑꯦ ꯅꯤꯡꯊꯝꯊꯥꯍ ꯀꯥꯂꯦꯟ ꯊꯥ ꯅꯣꯡ ꯃꯪꯗ꯭ꯔꯣ
ꯅꯣꯡ ꯃꯪꯑꯦ
ꯅꯣꯡ ꯃꯪꯑꯥꯁꯨ ꯁꯥꯏꯌꯦ
ꯌꯥꯔꯦ ꯑꯗꯨꯝ ꯆꯥꯂꯦ ꯅꯣꯡ ꯌꯥꯝ ꯀꯟꯅ ꯆꯨꯗꯧ ꯃꯥꯜꯂꯦ
ꯍꯥꯏꯅꯗꯥꯏꯅꯦ ꯑꯍꯥꯟꯁꯤꯡꯅ ꯅꯣꯡ ꯌꯥꯝ ꯀꯟꯅ ꯆꯨꯔꯗꯤ ꯑꯦ ꯅꯨꯡꯁꯥ ꯌꯥꯝ ꯁꯥꯔꯒ ꯅꯨꯡꯁꯥ ꯁꯥꯗꯕꯤꯗ ꯍꯥꯏꯗꯤ ꯑꯣꯂꯥꯡꯉꯗꯤ ꯍꯦꯟꯅ ꯀꯔꯤ ꯅꯣꯡ ꯌꯥꯝ ꯀꯟꯅ ꯆꯨꯏ ꯍꯥꯏꯕ꯭ꯔꯥ
ꯎꯝ ꯑꯗꯨꯅ ꯎꯝ ꯀꯔꯤ ꯍꯥꯏꯕ꯭ꯔꯥ
ꯂꯧꯕꯨꯛꯁꯨ ꯏꯁꯤꯡ ꯂꯩꯔꯦꯗꯅ ꯅꯣꯡ ꯀꯟꯅ ꯆꯨꯔꯗꯤ ꯍꯩꯊꯥꯔꯗꯤ
ꯑꯥ ꯀꯧ ꯀꯧꯗꯦ ꯑꯚꯤꯅꯥꯁꯅ ꯑꯁ ꯈꯪꯗꯦꯗ ꯎꯝ ꯐꯨꯗꯔꯧꯕꯤ ꯆꯠꯇ꯭ꯔꯤꯕ ꯆꯠꯅꯤꯡꯉꯦ ꯆꯥꯕ ꯐꯪꯗ꯭ꯔꯤ ꯍꯟꯗꯛ ꯆꯍꯤꯒꯤ ꯅꯣꯏ ꯂꯩꯔꯥꯗꯤ ꯊꯤꯕ ꯆꯠꯄ ꯌꯥꯕꯅꯦ ꯑꯉꯥꯡ ꯀꯌꯥ ꯂꯩꯕꯅꯣ ꯅꯣꯏꯒꯤ
ꯍꯥꯥ
ꯑꯉꯥꯡ ꯀꯌꯥ ꯀꯌꯥ ꯂꯩꯕꯅꯣꯕ
ꯑꯩꯈꯣꯏ ꯑꯉꯥꯡ ꯋꯥꯟ ꯇ꯭ꯋꯦꯟꯇꯤ ꯐꯥꯏꯚ ꯂꯩꯌꯦ
ꯎꯝ ꯑꯁ ꯌꯥꯝꯃꯤꯅꯦ
ꯅꯨꯄꯥꯒ ꯅꯨꯄꯤꯒ ꯄꯨꯜꯂꯒꯀꯣ
ꯑꯁ ꯎꯝ ꯑꯣ ꯅꯨꯄꯥꯒꯤ ꯅꯨꯄꯥꯒꯤꯁꯨ ꯌꯥꯎꯔꯒꯀꯣ ꯋꯥꯔꯗꯦꯟ ꯅꯨꯄꯥꯒꯤ ꯋꯥꯔꯗꯦꯟ ꯇꯣꯉꯥꯟꯕ ꯂꯩꯕ꯭ꯔꯥ
ꯑꯥ ꯑꯅꯤ ꯂꯩꯌꯦ ꯅꯨꯄꯤꯒꯤ ꯑꯅꯤ
ꯑꯣ ꯐꯩꯅꯦ ꯑꯗꯨꯗꯤ ꯑꯁ ꯌꯥꯝꯃꯤꯅꯦ ꯑꯗꯨꯀꯣ ꯑꯅꯤ ꯊꯝꯕꯗꯤ ꯌꯥꯏꯗ ꯑꯅꯤꯅꯤ ꯑꯅꯤ ꯋꯥꯔꯗꯤ ꯋꯥꯔꯗꯦꯟ ꯑꯅꯤ ꯑꯅꯤ ꯊꯝꯗ꯭ꯔꯗꯤ ꯋꯥꯔꯅꯤ
ꯋꯥꯅꯤ
ꯎꯝ ꯅꯣꯏ ꯁꯣꯝꯂꯣꯝꯗꯥ ꯀꯣꯏ ꯀꯣꯏꯔꯛꯑꯣꯏꯗ꯭ꯔꯣ
ꯈꯪꯗ꯭ꯔꯤꯅꯦ
ꯈꯔ ꯀꯣꯏꯔꯛꯑꯣ ꯀꯩꯅꯣ ꯅꯍꯥꯟꯁꯨ ꯁꯥꯏ ꯁꯥꯏ ꯌꯥꯝ ꯁꯥꯏ